ꯍꯜꯂꯣ ꯍꯂꯣ
ꯇꯔ ꯇꯔ
ꯑꯗꯨꯅ ꯑꯩꯁꯦ ꯃꯥꯅ ꯈꯔ ꯋꯥꯔꯧꯏꯤ ꯍꯥꯏꯅ ꯑꯩꯅꯗꯤ ꯈꯪꯉꯦꯕ ꯗ ꯅ ꯁꯃꯃꯗ ꯀꯌꯥ ꯀꯩꯅꯩꯅꯣ ꯇ
ꯁꯤ ꯆꯠꯂ ꯍꯥꯏꯕꯤꯌꯨ ꯀꯩꯅꯣ ꯃꯤ ꯅꯨꯡꯉꯥꯏꯒꯦꯚꯏ
ꯍꯥꯏꯗꯤ ꯍꯥꯏ ꯀꯩꯅꯣꯝ ꯐꯣꯟ ꯇꯧꯔꯛꯏꯅꯦ ꯀꯩꯅꯣ ꯃꯥ ꯐꯣꯟꯒ ꯇꯧꯔꯛꯑꯦ ꯅꯪ ꯀꯩ ꯄꯥꯡꯗꯣꯏꯅꯣꯚ ꯑꯗꯨꯒ ꯃꯣꯏ ꯁꯥꯏꯏꯗꯁꯨ ꯑꯩꯉꯣꯟꯗ ꯍꯥꯏꯗꯤ ꯈꯤꯇꯪ ꯀꯣꯏꯕꯒꯤ ꯇꯥꯏꯞ ꯇꯧꯋꯦꯕ ꯅꯅ ꯑꯩꯒ ꯑꯇꯕꯒ ꯋꯥꯔꯤ ꯁꯥꯟꯅꯩ ꯀꯀꯥꯟ ꯀꯣꯟ ꯇꯧꯔꯛꯄ ꯀꯅꯥ ꯋꯥꯔꯤ ꯁꯥꯟꯅꯅꯣ ꯍꯥꯏꯗꯕꯅ ꯕꯥꯔꯨꯅꯤꯗ ꯀꯩ ꯄꯥꯡꯉꯣ ꯍꯪꯉꯝꯃꯤꯅꯦ ꯍꯥꯏꯕ ꯃꯥꯅ ꯎ ꯕꯥꯔꯨꯅꯤꯅꯦ ꯄꯥꯑꯒꯥꯏ ꯇꯧꯕꯤꯗꯣ ꯍꯥꯏ ꯇ ꯍꯦꯕꯅꯤ ꯄꯤꯗꯦꯁꯣ ꯏꯆꯝ ꯆꯝꯕꯗꯤ ꯑꯩꯅ ꯀꯩꯁꯨ ꯈꯟꯗꯕ ꯑꯗꯨꯗ ꯁꯨꯝ ꯃꯥꯕꯨꯗꯤ ꯑꯩꯒ ꯈꯪꯅꯩ ꯅꯨꯄꯤꯗꯨꯕꯨꯗꯤ ꯏꯆꯝ ꯆꯝꯕ ꯃꯣꯏ ꯏꯃꯨꯡ ꯃꯅꯨꯡꯗꯨ ꯈꯔ ꯁꯨꯝ ꯅꯥꯄꯜ ꯈꯔ ꯌꯥꯎꯕꯗꯣ ꯊꯕꯛ ꯇꯧꯕ ꯌꯥꯝ ꯄꯥꯝꯕꯗꯨꯗ ꯑꯩꯅ ꯏꯟꯇꯔꯦꯁ ꯁꯨꯝ ꯂꯩꯔꯛꯇꯕ ꯊꯕꯛꯇ ꯌꯥꯝꯁꯨ ꯄꯥꯗꯤ ꯊꯕꯛꯇꯣ ꯑꯩꯈꯣꯏꯅ ꯍꯦꯟꯅ ꯇꯧꯅꯤꯡꯉꯤꯅꯦ ꯇꯧꯕ ꯐꯪꯗ꯭ꯔꯥ ꯀꯩ ꯎ ꯄꯥꯏꯔꯦ ꯊꯂꯣꯞꯚꯗꯨ ꯁꯥꯅꯤꯡꯉꯤꯅꯤ ꯅꯠꯇ꯭ꯔꯣ
ꯃꯥ
ꯀꯩꯝꯇꯕꯧ ꯑꯩ ꯀꯩꯝꯇ ꯊꯕꯛ ꯉꯁꯤꯐꯥꯎ ꯑꯩꯅ ꯊꯕꯛꯇꯨꯗꯤ ꯊꯥꯔꯦ ꯃꯉꯥ ꯇꯔꯨꯛ ꯊꯥꯔꯦ ꯑꯣ ꯁꯤꯐꯥꯏꯒꯤꯗꯤ ꯏꯂꯥꯏ ꯂꯥꯏꯑꯌꯦꯕ ꯑꯗ ꯍꯧꯕꯒ ꯂꯥꯏꯔꯤꯛ ꯉ ꯑꯌꯨꯛ ꯃꯇꯝꯁꯤꯗ ꯂꯣꯏ ꯁꯤꯐꯥꯏ ꯆꯪꯉꯕꯗꯨꯗꯤ ꯈꯤꯇꯪ ꯐꯖꯕ ꯋꯥꯠꯂꯤꯕ ꯑꯩꯅ ꯂꯥꯏꯔꯤꯛ ꯄꯥꯕ ꯍꯧꯗ꯭ꯔꯤꯕ ꯉꯁꯤꯐꯥꯎꯗ ꯐꯖꯅ ꯏꯊꯤꯅꯉꯥꯏ ꯃꯥꯁꯇꯔ ꯇꯝꯃꯤꯡ ꯀ ꯂꯦꯛ ꯄꯥꯕ ꯅꯪꯗꯦꯕ
ꯎꯝ
ꯑꯗ ꯆꯍꯤꯁꯤꯗ ꯃꯣꯏꯒꯤ ꯃꯣꯏꯒꯤ ꯃꯥꯒ ꯍꯧꯖꯤꯛ ꯃꯣꯏ ꯁꯥꯏꯒ ꯍꯥꯏꯗꯤ ꯑꯩꯈꯣꯏ ꯑꯤꯡ ꯀꯣꯏꯔꯝꯕ ꯅꯨꯄꯤꯗꯨꯒ ꯄꯨꯜꯂꯤ ꯃꯃꯥꯟꯅꯕꯤ ꯂꯣꯏ ꯍꯣꯡꯈ꯭ꯔꯦ ꯍꯥꯏꯕꯟꯗ ꯑꯗꯨꯝ ꯃꯃꯥꯅꯤ ꯃꯌꯥꯝ ꯍꯣꯡꯈꯤꯕ ꯍꯥꯏꯁꯦ ꯃꯉꯣꯟꯗ ꯁꯨꯝ ꯏꯊꯤꯜ ꯑꯃ ꯂꯥꯛꯇꯣꯏꯅꯦꯗꯅ ꯂꯨꯍꯣꯡ ꯑꯩꯗꯤ ꯑꯩꯈꯣꯏꯗꯤꯝ ꯌꯥꯗ ꯍꯥꯏꯕ ꯑꯩꯗꯤ
ꯌꯥꯝ ꯋꯥꯠꯂꯤ ꯑꯗꯨꯗ ꯑꯩꯗꯤ ꯌꯥꯔꯣꯏ ꯆꯍꯤ ꯍꯧꯖꯤꯛ ꯀꯨꯟꯃꯉꯥ ꯀꯨꯟꯇꯔꯨꯛ ꯁꯨꯔꯤꯁꯦ ꯆꯍꯤ ꯃꯉꯥ ꯇꯔꯨꯛꯃꯨꯛ ꯑꯥ ꯂꯩꯈꯤꯗꯦ ꯍꯥꯏꯕꯣꯏ ꯀꯗꯥꯥꯏꯗꯒꯤꯦ ꯀꯔꯥꯏꯗꯒꯤ
ꯑꯣꯖꯥ ꯀꯃꯥꯏꯅ ꯇꯧꯔꯤꯅꯣ ꯑꯃꯨꯛ
ꯌꯥꯔꯤ ꯑꯩꯈꯣꯏꯗ ꯆꯍꯤ ꯀꯨꯟꯊ꯭ꯔꯥ ꯅꯤꯊꯣꯏ ꯀꯨꯟꯊ꯭ꯔꯥꯍꯨꯝꯗꯣꯏꯗ ꯍꯣꯡꯏꯁꯤꯗꯤ ꯌꯥꯔꯤ ꯑꯁꯨꯨꯃꯥꯏꯅ ꯍꯣꯡꯏ
ꯑꯣ ꯍꯣ ꯊ
ꯂ ꯀ ꯂꯣꯏꯕꯒ
ꯎ ꯊꯕ ꯀꯃ ꯇꯧꯔ ꯊꯕꯛ ꯑꯃ ꯍꯥꯏꯁꯦ ꯅ ꯊꯕꯛ ꯇꯧꯗ꯭ꯔꯁꯨ ꯁꯦꯔꯦꯡ ꯊꯣꯛꯄ ꯌꯥꯕ ꯂꯝꯕꯤ ꯑꯃ ꯑꯗꯨꯝ ꯌꯦꯡꯕ ꯌꯥꯏ ꯕꯤꯖꯤꯅꯦꯁꯀꯨꯝꯕ ꯇꯧꯔꯁꯨ
ꯅꯣꯏꯁꯨ ꯃꯉꯥꯏ ꯀꯩꯅꯣ ꯅꯔꯁ ꯑꯃ ꯂꯣꯏꯔ ꯌꯨꯝ ꯊꯣꯛꯂꯛꯑꯥꯟꯅ ꯌꯨꯝ ꯄꯥꯟꯊꯣꯛꯏꯣꯏ ꯀꯩꯀꯥꯟꯗ
ꯑꯩꯩ ꯌꯨꯝ ꯄꯥꯟꯕ ꯍꯥꯏꯔꯒ ꯑꯩꯕꯨ ꯒꯦꯝ ꯁꯥꯟꯅꯕ ꯅꯨꯄꯥ ꯑꯃꯒ ꯑꯩ ꯁꯥꯟꯅꯩꯑꯕꯀꯣ ꯑꯗꯨꯒ ꯅꯨꯄꯥꯗꯣ ꯀꯔꯤ ꯂꯝꯂꯕ ꯍꯤꯌꯥꯡꯊꯥꯡꯗꯒꯤꯩꯅꯦꯅ ꯋꯥꯔꯤ ꯁꯥꯏ ꯅꯨꯃꯤꯠ ꯃꯉꯥꯅꯤꯃꯁꯛ ꯋꯥꯁꯦ ꯋꯥꯔꯤ ꯁꯥꯏ ꯑꯩ ꯑꯃꯉꯣꯟꯗ ꯍꯥꯏ ꯍꯥꯏꯕꯅꯦ ꯅꯨꯡꯉꯨ ꯈꯪꯕ꯭ꯔꯥ ꯍꯥꯏ ꯃꯥꯁꯦ ꯃꯥꯁꯦꯕꯗ ꯎꯝ ꯎꯝ ꯑꯗꯨꯝ ꯇꯥꯕ ꯍꯥꯏꯇꯥꯔꯦ ꯑꯩꯅ ꯑꯩꯁꯨ ꯅꯠꯇꯦ ꯑꯩ ꯍꯥꯏꯔꯛꯀꯦ ꯎꯝ ꯎꯝꯁꯨꯝ ꯇꯥꯔꯦ ꯃꯥꯅ ꯑꯩꯅ ꯅꯪ ꯇꯁꯦꯡꯅ ꯈꯪꯕꯣ ꯍꯥꯏ ꯑꯗꯨꯒ ꯍꯥꯏꯁꯦ ꯝ ꯀꯩꯔꯣꯝ ꯁꯥꯏꯗꯇ ꯂꯩꯒꯦ ꯑꯩꯅ ꯅꯪ ꯈꯪꯉꯔꯣꯏꯗꯥꯅ ꯍꯥꯏ ꯑꯗꯨꯒ ꯃꯥꯅ ꯅꯪꯗꯣ ꯍꯧꯖꯤꯛ ꯀꯥꯏꯗ ꯂꯩ ꯦꯅ ꯍꯥꯏꯗꯤ ꯁꯨꯝ ꯍꯪꯕ ꯑꯗ ꯑꯩꯅ ꯅꯪꯅ ꯈꯪꯉꯔꯣꯏ ꯑꯩꯗꯣ ꯑꯩꯈꯣꯏꯕꯨ ꯑꯣꯏꯕꯨꯗꯤ ꯀꯛꯆꯤꯡꯗ ꯂꯩ ꯂꯩꯕꯅꯦ ꯑꯗꯣ ꯀꯛꯆꯤꯡꯕꯨꯗꯤ ꯈꯪꯉꯝꯅꯤꯗꯅ ꯍꯥꯏ ꯈꯪꯉꯦ ꯃꯥꯅ ꯈꯜꯂꯤꯁꯤꯅ ꯑꯩꯁꯦ ꯑꯗꯨ ꯑꯩꯅ ꯑꯗꯨ ꯍꯥꯏꯔꯨꯕꯗꯤ ꯑꯩꯁꯦ ꯀꯛꯆꯤꯡ ꯂꯩꯅꯤ ꯈꯟꯗ꯭ꯔꯖꯥꯠꯅꯦ ꯑꯩꯅ ꯑꯩ ꯅꯨꯡꯉꯨꯗꯩꯅꯦꯅ ꯍꯥꯏ ꯃꯥꯅ ꯅꯨꯡꯉꯨ ꯍꯥꯏꯁꯦ ꯀꯛꯆꯤꯡ ꯀꯛꯆꯤꯡꯒꯤ ꯀꯃꯥꯏ ꯍꯥꯏꯗꯣꯏꯅꯣ ꯀꯛꯆꯤꯡꯒꯤ ꯂꯝ ꯑꯃꯅꯦꯅ ꯈꯜꯂꯒ ꯑꯗꯨꯝ ꯂꯩꯔ ꯇꯥꯔꯦ ꯑꯗꯨꯒ ꯅꯨꯃꯤꯠ ꯃꯉꯥꯅꯤꯃꯨꯛꯁꯦ ꯁꯨꯝ꯫ ꯋꯥꯔꯤ ꯁꯨꯝ ꯁꯥꯟꯅꯔꯛꯑꯦꯕꯀꯣ ꯑꯗꯨꯒꯅꯦ ꯅꯣꯡꯃꯃ ꯁꯨꯃꯥꯏꯅ ꯍꯥꯏꯔꯛꯄꯅꯦꯕ꯫ ꯀꯩꯅꯣꯃ ꯍꯥꯏꯔꯛꯄꯗꯄꯣꯛ ꯑꯣ ꯅꯣꯏ ꯂꯝꯗꯣ ꯀꯩꯑꯕꯅ ꯍꯥꯏ꯫ ꯄꯗ ꯑꯩꯅ ꯅꯨꯡꯉꯨ ꯍꯥꯏꯕ ꯅꯨꯡꯉꯨ ꯍꯥꯏꯁꯦ ꯀꯔꯣꯝꯁꯥꯏ ꯂꯩꯒ ꯑꯩꯅ꯫ ꯄꯥꯡꯈꯟ ꯇꯥꯕꯤ ꯈꯪꯗ꯭ꯔꯣ ꯄꯥꯡꯈꯟ ꯇꯥꯕꯤ ꯁꯨꯅꯨ ꯅꯨꯡꯉꯨ ꯆꯥꯏꯔꯒ ꯍꯥꯏꯅꯕꯗꯣ ꯈꯪꯕ꯭ꯔꯥ ꯃꯥꯥꯏ ꯄꯥꯈꯟ ꯇꯥ ꯑꯗꯨꯗꯤ ꯃꯈꯥꯔꯣꯝꯗꯩꯔꯣ ꯅꯥꯪꯖꯦ ꯑꯩꯅ ꯃꯥꯅꯦꯅ ꯍꯥꯏꯕ ꯑꯗꯨꯒ ꯃꯥꯁꯦ ꯑꯁ ꯍ ꯑꯗꯩꯩ ꯀꯩꯗꯧꯔꯒꯦ ꯍꯥꯏꯔꯦ ꯑꯗꯨ꯫ ꯃꯥꯖꯦ ꯃ ꯍꯩꯅꯦ ꯃꯥꯖꯦ꯫ ꯃꯥꯒꯤ ꯀꯨꯊꯤꯗ ꯃꯈꯥꯔꯣꯝꯗꯩ ꯅꯨꯄꯤ ꯂꯧꯕꯁꯦ ꯆꯥꯟꯅꯗꯦꯌꯦ꯫ ꯑꯗꯩꯩ ꯑꯩꯖꯦ ꯇꯅꯤꯡꯉꯛ ꯇ꯭ꯔꯕ ꯈꯪꯕ꯭ꯔꯥ ꯑꯗꯨꯗꯏꯩꯅ ꯁꯨꯝꯥꯏ ꯍꯥꯏꯕ ꯑꯣ ꯐꯔꯦ ꯐꯔꯦ ꯑꯗꯨꯗꯤ ꯑꯗꯨꯒ ꯃꯥꯅ ꯁꯨꯝ ꯍꯥꯏꯔꯛꯑꯏꯅꯦꯕ꯫ ꯅꯪꯅ ꯑꯩꯉꯣꯟꯗ ꯑꯁꯦꯡꯕ ꯍꯥꯏꯔꯝꯃꯗꯤ ꯑꯩ꯫ ꯅꯪꯉꯣꯟꯗ ꯀꯩꯁꯨ ꯄꯥꯎꯁꯨ ꯐꯥꯎꯔꯣꯏꯗꯕꯨ ꯍꯥꯏꯔꯛꯑꯦꯕꯀꯣ ꯑꯗ ꯑꯩꯅ ꯑꯦ ꯀꯩꯅꯣ ꯍꯥꯏꯔꯤꯁꯤ꯫ ꯕꯨ ꯑꯩ ꯅꯪꯉꯣꯟꯗ ꯑꯁꯦꯡꯕ ꯍꯥꯏꯗꯕ꯭ꯔꯥ ꯍꯥꯏꯁꯤꯕꯨ ꯑꯩꯕꯨ ꯅꯪꯉꯣꯟꯗ ꯅꯨꯡꯉꯨ ꯍꯥꯏ ꯅꯪꯅ ꯎꯪ ꯎꯪ ꯍꯥꯏꯅ ꯇꯥꯖꯕꯅꯤ ꯅꯪꯅ꯫ ꯑꯩ ꯃꯅ ꯑꯩꯁꯦ ꯀꯛꯆꯤꯡꯗꯒꯤꯅꯤꯅ ꯑꯗꯨꯝ ꯂꯩꯌꯦ꯫ ꯑꯗꯨ ꯑꯩ ꯁꯨꯃꯥꯏ ꯍꯥꯏꯕ ꯑꯣ ꯅꯠꯇꯦ ꯅꯠꯇꯦ ꯑꯩꯗꯤ ꯑꯩꯕꯨꯗꯤ ꯃꯈꯥꯔꯣꯝ ꯂꯩꯅꯤꯌꯦ꯫ ꯃꯈꯥꯔꯣꯝ ꯅꯨꯄꯤ ꯄꯥꯝꯗ꯭ꯔꯗꯤ ꯅꯪ ꯑꯗꯨꯝ ꯑꯄꯥꯝꯕ ꯑꯗꯨꯝ ꯊꯤꯖꯒꯣ ꯑꯩ ꯀꯩꯝ ꯀꯥꯏꯗꯦ ꯀꯩꯝ ꯈꯟꯕꯤꯗꯦꯅ ꯍꯥꯏꯕ꯫ ꯑꯗꯨꯒ ꯑꯗꯨ ꯅꯨꯃꯤꯠꯇꯨ ꯃꯥꯁꯦ ꯋꯥꯔꯤ ꯈꯨ ꯉꯥꯏ ꯁ ꯍꯥꯏꯕ ꯑꯗꯨꯒ ꯃꯥꯁꯦ ꯑꯩꯉꯣꯟꯗ ꯄꯥꯎꯗꯤ ꯁꯨꯝ ꯐꯥꯎꯔꯦꯕ꯫ ꯑꯩ ꯁꯨꯝ ꯑꯩ ꯅꯪ ꯑꯩꯉꯣꯟꯗ ꯁꯨꯝ ꯄꯥꯎ ꯐꯥꯎꯔꯛꯑꯒ ꯀꯩꯅꯣ ꯇꯧꯗꯣꯏ ꯅꯪ ꯃꯥꯟ꯫ ꯍꯥꯏꯗꯤ ꯃꯣꯏ ꯐꯦꯃꯤꯂꯤꯅꯁꯨ ꯌꯥꯗꯕ ꯄꯣꯠꯇꯨꯕꯨ ꯑꯗꯒꯤ ꯃꯈꯥꯔꯣꯝꯒꯤ ꯀꯩꯅꯣꯁꯨ ꯄꯥꯝ꯫ ꯌꯥꯗꯦ ꯍꯥꯏꯔꯕꯅꯤꯅ ꯅꯡꯒ ꯋꯥꯔꯤ ꯁꯥꯟꯅꯕꯩ ꯀꯩ ꯀꯥꯟꯅꯗꯣꯏꯅꯣ ꯅꯪ ꯑꯗꯨꯝ ꯍꯥꯏꯗꯤ ꯑꯄꯥꯝꯕ ꯑꯗꯨꯝ ꯊꯤꯖꯧ ꯈꯣꯠꯂꯨ꯫ ꯑꯗꯨꯃꯥꯏꯅ ꯍꯥꯏꯈ꯭ꯔꯦ ꯈꯪꯕꯔ꯭ ꯑꯗꯨꯒ ꯃꯥꯗꯣ ꯀꯩꯅꯤ ꯊꯉꯣꯅ ꯃꯥꯗꯣ ꯑꯗꯨꯝ ꯐꯥꯎꯕ ꯑꯗꯨ꯫ ꯈꯔꯥ ꯐꯥꯎꯔꯛꯑꯝꯃꯦꯕ ꯑꯗꯩ ꯑꯩꯗꯣ ꯇꯝꯃꯤꯟꯅꯕꯤꯔ ꯍꯥꯏꯗꯤ ꯃꯥꯗꯣ ꯌꯥꯝ ꯄꯛꯇꯕ ꯍꯥꯏꯇꯥꯔꯦ ꯁꯨꯃ ꯍꯥꯏ꯫ ꯃꯈꯥꯔꯣꯝꯗ ꯃꯥ ꯈ꯭ꯋꯥꯏ ꯆꯥꯟꯅꯗꯦ ꯑꯗꯒꯤ ꯃꯅꯤꯡꯒ ꯃꯈꯥꯒ ꯑꯗꯩ ꯌꯥꯝ ꯐꯠꯇ꯭ꯔꯤꯁꯤ꯫ ꯩꯅ ꯃꯈꯥꯔꯣꯝꯅꯤ ꯑꯗꯨꯗꯤ ꯁꯨꯝ ꯇꯧ ꯂꯩꯕ ꯍꯥꯏꯇꯥꯔꯦ ꯑꯩꯗꯣ ꯇꯥꯅꯤꯡꯉꯛꯇ꯭ꯔꯕ꯫
ꯄꯥꯛꯇꯕ ꯌꯥꯝ ꯃꯤ ꯑꯍꯥꯟꯕ ꯀꯗ ꯃꯥꯁꯦ ꯀꯩꯝ ꯍꯥꯏꯔꯝꯗꯦ ꯃꯥꯁꯦ ꯗꯦꯜꯂꯤꯗ ꯂꯩꯕꯅꯦꯕ ꯃꯥꯗꯣ ꯊꯕꯛ꯫ ꯇꯨꯃꯤꯟꯅ ꯊꯕꯛ ꯇꯧꯕ ꯌꯥꯎꯔꯤꯌꯦ ꯈꯪꯕ꯭ꯔꯥ꯫
ꯀꯩꯂꯝꯗ
ꯗꯦꯜꯂꯤꯗ ꯂꯩꯕꯅꯦꯕ ꯗꯦꯜꯂꯤꯗ ꯀꯩ ꯀꯝꯄꯅꯤ ꯅꯣꯝ ꯍꯥꯏꯕꯅꯦ ꯑꯗꯨꯅ ꯃꯥꯗꯣ ꯍꯣꯇꯦꯜ ꯃꯦꯅꯦꯖꯃꯦꯟꯒꯤ ꯊꯕꯛ ꯇꯧꯕ ꯌꯥꯎꯋꯦ ꯈꯣꯠꯂꯦ ꯍꯥꯏ ꯑꯗꯨꯒ ꯐꯖꯅ ꯑꯗꯨꯝ ꯍꯥꯏꯗꯤ ꯀꯣꯏꯅꯕꯩꯕꯨꯗꯤ ꯅꯠꯇ꯭ꯔꯁꯨ ꯋꯥꯔꯤ ꯁꯥꯟꯅꯕ ꯈꯔ ꯍꯧꯔꯛꯑꯅꯤ ꯅꯨꯃꯤꯠ ꯃꯉꯥꯅꯤꯃꯛꯁꯨ ꯕ ꯑꯗꯨꯃꯥꯏꯅ ꯋꯥꯔꯤꯁꯦ ꯁꯥꯟꯅꯔꯦ ꯑꯗꯨꯗꯨꯒ ꯑꯗꯨꯃꯥꯏꯅ ꯍꯥꯏꯔꯛꯏꯅꯦꯕ ꯃꯈꯥꯔꯣꯝꯗꯩ ꯅꯨꯄꯤ ꯀꯝ ꯆꯥꯟꯅꯗꯦ ꯍꯥꯏꯔꯛꯑꯦ ꯑꯗꯩꯩ ꯑꯩꯁꯨꯗꯨ ꯑꯩꯁꯨ ꯀꯩ ꯍꯥꯏꯗꯩꯅꯣ ꯈꯪꯗꯕꯗ ꯑꯩꯅ ꯐꯔꯦ ꯐꯔꯦ ꯑꯗꯨꯗꯤ ꯅꯪ ꯆꯥꯅꯕꯝ ꯌꯦꯡꯖꯔꯣ ꯍ ꯅ ꯍꯥꯏ ꯁꯥꯎꯅꯤꯡ ꯕꯤꯠꯁꯦ ꯂꯩꯁꯤꯜ ꯀꯌꯥ ꯀꯣꯏꯅꯤꯡꯗꯔ꯭ꯦ ꯅꯨꯄꯥ ꯑꯃ ꯈꯨꯨꯃꯥꯅ ꯃꯔꯨ ꯑꯃ ꯑꯩꯉꯣꯟꯗ ꯁꯨꯝ ꯂꯛꯅ ꯂꯩꯔꯦ ꯊꯥꯏꯅꯗꯒꯤ ꯍꯧꯖꯤꯛꯅ ꯃꯔꯨ ꯑꯃ ꯑꯩ ꯃꯊ ꯁꯥꯥꯖꯅꯤ
ꯀꯩꯅꯣ ꯏꯃꯥꯟꯅꯕ ꯍꯌꯦꯡ ꯃꯥꯁꯔ ꯇꯝꯕ ꯑꯃ ꯐ ꯄꯤꯔ ꯂꯣꯏꯔꯦ꯫
ꯅꯠꯇꯦ ꯅꯨꯄꯥꯒꯤ ꯅꯠꯇꯕ ꯑꯩꯅ ꯃꯊꯥ ꯆꯥꯏꯒꯦ ꯈꯪꯕ꯭ꯔꯥ ꯅꯍꯥꯟ꯫ ꯑꯩꯅ ꯅꯣꯡꯉꯣꯟꯗ ꯍꯥꯏꯕꯗꯣ ꯈꯪꯕꯔꯥ ꯑꯃꯥ ꯑꯩꯒ ꯈꯪꯅꯔꯝꯕ ꯅꯨꯄꯥ ꯑꯩꯈꯣꯏ ꯂꯩꯀꯥꯏꯒꯤꯅꯦꯅ ꯇꯧꯕꯗꯣ꯫ ꯃꯥ ꯁꯦ ꯑꯩꯉꯣꯟꯗꯥ ꯑꯗꯨꯝ ꯄꯥꯎ ꯐꯥꯔꯛ ꯂꯩꯑꯕ ꯈ ꯑꯩꯅ ꯑꯩꯅ ꯄꯥꯎ ꯐꯥꯎꯕꯤꯗ꯭ꯔꯦꯅ ꯑꯗꯨꯒ ꯃꯃꯥꯡꯒꯤꯁꯨ ꯋꯥꯆꯦꯞ ꯍꯥꯏꯗꯤ꯫ ꯏꯃꯨꯡ ꯃꯅꯨꯡ ꯑꯗꯨꯃꯥꯏ ꯌꯧꯅꯔ ꯁꯥꯎꯅꯔ ꯈꯠꯅꯔ ꯂꯣꯏꯁꯤꯟꯈ꯭ꯔꯕꯅꯦꯕ꯫ ꯑꯗꯨꯁꯨ ꯑꯗꯨꯝ ꯄꯥꯎ ꯐꯥꯎꯔꯛꯄ ꯍꯥꯏꯇꯥꯔꯦ ꯑꯗꯣ ꯉꯔꯥꯡꯁꯦ ꯃꯥꯁꯦ ꯃꯦꯁꯦꯁ ꯁꯨꯝ ꯊꯕ ꯑꯩꯁꯨꯟꯍꯟꯕꯤꯗ꯭ꯔꯕ ꯑꯗ꯫ ꯁꯥꯎꯅꯤꯡꯗꯅꯥ ꯉꯥꯔꯥꯡꯁꯦ ꯈꯔ ꯉꯥꯡꯉꯨꯔꯦꯕ ꯈꯕꯗ ꯑꯃꯗꯤ ꯍꯩꯛꯇ ꯃꯦꯁꯦꯁꯁꯦ ꯑꯁꯥꯡꯕ ꯑꯃ ꯊꯥꯔꯛꯑꯃꯦ ꯑꯩꯁꯦ꯫ ꯇꯅꯅ ꯄꯥꯗꯔꯕꯀꯣ ꯑꯗꯨꯒꯕ ꯃꯁꯤꯗꯣ ꯑꯩꯉꯣꯟꯗ ꯐꯣꯟ ꯇꯧꯔꯛꯑꯦ ꯈꯪꯕ꯭ꯔꯥ ꯃꯣꯏ ꯃꯁꯤ ꯅꯝꯕꯔꯗꯨꯁꯨ ꯑꯩꯅ ꯕ꯭ꯂꯣꯛ ꯂꯣꯏꯅ ꯊꯝꯕꯅꯦꯕ ꯃꯦꯁꯦꯁ ꯍꯥꯏꯔꯑꯦꯕꯦꯝ ꯁꯁꯦ ꯑꯗꯨꯐ꯭ꯔꯦ ꯅꯝꯕꯔ ꯑꯝꯗ ꯀꯣꯜ ꯇꯧꯔꯦ ꯁꯣꯏꯗꯅ ꯄꯥꯏꯈꯠꯂꯨꯔꯕ ꯑꯗꯨꯒ ꯃꯣꯏ ꯀꯩꯅꯣꯗꯣ ꯑꯣꯏꯗꯔꯅꯤ ꯃꯣꯏ ꯗꯥꯈꯣꯏ ꯑꯣꯏꯗꯔ ꯃꯗꯥꯅꯦ ꯃꯣꯏꯗꯥꯅꯦ ꯃꯆꯦꯅꯤ ꯀꯅꯥ ꯀꯅꯥꯅꯣ ꯈꯔ ꯄꯥꯏꯔꯛꯂꯦ ꯑꯗꯨ ꯑꯩꯁꯦ ꯊꯝꯕꯗꯣ ꯌꯥꯗꯗꯅ ꯄꯥꯏꯈꯠꯂꯨꯨꯔꯔꯕꯅꯤꯅ ꯋꯥꯔꯤꯗꯣ ꯁꯥꯟꯅꯔꯑꯦ ꯑꯗꯨ ꯀꯩ ꯍꯥꯏꯔꯤ ꯈꯪꯕ꯭ꯔꯥ ꯑ ꯃꯥꯗꯣ ꯒꯨꯂꯤ ꯑꯃ ꯁꯥꯔꯤꯗꯣꯅ ꯍꯥꯏꯕ ꯀꯣꯛ ꯆꯤꯛꯄꯗ ꯆꯥꯕꯗꯣ ꯑꯣ ꯑꯗꯨ ꯑꯗꯨ ꯏꯁꯇ꯭ꯔꯤꯞ ꯑꯃ ꯆꯥꯁꯤꯜꯂꯤꯌꯦ ꯑꯗꯣ ꯍꯣꯁꯄꯤꯇꯥꯜ ꯄꯨꯈꯠꯂꯤꯌꯦ ꯃꯥꯗꯣ
ꯁ
ꯃꯀꯣꯛꯇꯨ ꯆꯥꯛꯏ ꯈꯪꯗꯦ ꯑꯁ ꯃꯥꯁꯦ ꯇꯧꯅꯤꯡ ꯇꯧꯅꯤꯡꯕ ꯇꯧꯕꯔ ꯂꯩꯔꯦ ꯅꯪꯒ ꯋꯥꯔꯤ ꯁꯥꯟꯅꯕꯣ ꯑꯩ ꯈꯣꯠꯄ꯭ꯔꯥ ꯑꯗꯨꯗꯣ ꯇꯧꯔꯛꯑꯦꯅꯦ ꯍꯦꯛ
ꯅꯪ ꯍꯥꯏ ꯌꯥꯗ꯭ꯔꯣ ꯃꯀꯣꯛ ꯆꯥꯛꯄꯗꯨꯒ ꯑꯩ ꯀꯃꯥꯏꯅ ꯈꯪꯅꯣ ꯍꯥꯏꯅꯣꯖ
ꯈꯨꯝꯗ꯭ꯔꯦ ꯈꯪꯕ꯭ꯔꯥ ꯑꯗ ꯑꯩꯅ ꯑꯩꯒ ꯋꯥꯔꯤ ꯁꯥꯟꯅꯖꯕꯗꯤ ꯀꯨꯏꯔꯦꯗ ꯊꯥ ꯎꯝ ꯊꯥ ꯑꯃ ꯑꯅꯤ ꯁꯨꯗꯣꯔꯦ ꯑꯩꯗ ꯑꯩꯕꯨ ꯋꯥꯔꯤ ꯐꯖꯅ ꯁꯥꯟꯅꯗ꯭ꯔꯦ ꯈꯣꯠꯇ꯭ꯔꯦꯅ ꯍꯥꯏꯔꯦ ꯑ ꯀꯩ ꯀꯩꯅꯣ ꯃꯌꯥꯝ ꯍꯩ ꯑꯩꯁꯨ ꯄꯥꯅꯤꯡꯗ꯭ꯔꯦ ꯑꯩꯅ ꯆꯦ ꯑꯩꯗꯣ ꯇꯁꯦꯡꯅ ꯃꯥꯒ ꯋꯥꯔꯤ ꯁꯥꯟꯅꯕꯗꯣ ꯄꯥꯝꯗ꯭ꯔꯦ ꯑꯗꯨꯒꯤ ꯑꯩꯗꯣ ꯁꯨꯃꯥꯏꯅ ꯋꯥꯔꯤ ꯁꯥꯟꯅꯕꯒꯗ ꯌꯥꯗꯅꯤ ꯐꯣꯄꯅꯦ ꯃꯌꯥꯝꯕꯗꯨꯅ ꯏꯁꯇꯦꯇꯁꯇꯕꯁꯦ ꯊꯝꯃꯛꯑꯦ ꯀꯀ ꯃꯌꯥꯝ ꯐꯣꯇꯣ ꯍꯥꯞꯄ ꯑꯩꯁꯦ ꯀꯩꯗꯧꯔꯖꯥꯠꯅꯣ ꯈꯜꯂꯦ ꯈꯪꯕ꯭ꯔ ꯑꯗꯨꯒ ꯑꯩꯈꯣꯏ ꯅꯍꯥꯟꯅꯩꯉꯣꯏꯅ ꯀꯌꯥꯝ ꯊꯤ ꯉꯥꯡꯉꯤ ꯈꯪꯕ꯭ꯔꯥ
ꯑꯩꯈꯣꯏ ꯅꯅꯥꯎꯅ ꯑꯩꯉꯣꯟꯗ ꯅꯪ ꯃꯥꯅ ꯁꯤꯕ ꯆꯪꯕ ꯅꯪꯅ ꯑꯗꯨ ꯈꯟꯕꯤꯕꯒꯤ ꯃꯊꯧ ꯀꯩ ꯂꯩꯒꯦ ꯈꯣꯏ ꯉꯥꯏ ꯑꯩ ꯑꯩꯁꯤꯅ ꯀꯩ ꯍꯥꯏꯗꯔꯒ ꯑꯩꯅ ꯕꯤꯅꯥꯎ ꯃꯥꯒꯤ ꯏꯁꯇꯦꯇꯁꯇ ꯎꯕ꯭ꯔꯥꯝ ꯌꯦꯡꯉꯣꯅ ꯍꯥꯏ ꯑꯗꯨꯒ ꯑꯩꯉꯣꯟꯗ ꯌꯥꯝ ꯊꯤ ꯉꯥꯡꯅꯛꯏꯅꯦ ꯍꯥꯏꯕ ꯑꯩ ꯏꯆꯦ ꯅꯪ ꯍꯥꯏꯕꯤꯔꯤꯁꯤꯅꯦ ꯏꯃꯨꯡ ꯃꯅꯨꯡ ꯌꯥꯅꯕꯁꯨ ꯅꯠꯇꯕ ꯅꯪ ꯍꯪꯦ ꯔ ꯍꯜꯂ ꯃꯟꯒꯤ ꯇꯥꯏꯗ ꯑꯗꯣ ꯑꯩ ꯀꯩꯅꯣ ꯇꯧꯔꯒꯦ ꯑꯩ ꯊꯝꯃꯒꯦ ꯑꯆꯥꯄꯣꯠ ꯆꯥꯒꯤꯗꯤ
ꯑꯩꯀꯣ ꯃꯤꯅꯤꯠ ꯇꯥꯏ ꯀꯣꯏ ꯁ
ꯍ
ꯅꯨꯠ ꯈꯤꯇꯪꯅꯤ ꯑꯦꯈꯣꯏ ꯋꯥꯔꯤ ꯁꯥꯈꯤꯦ ꯇꯣꯏꯅꯦ ꯋꯥ ꯉꯥꯡꯗꯦ ꯌꯥꯗꯦ
ꯍꯥꯏꯁꯤꯕꯨ ꯋꯥ ꯉꯥꯡꯗ ꯆꯣꯡꯕ ꯌꯥꯗꯕ ꯑꯗꯨ ꯑꯗꯨ ꯆꯣꯁ ꯁꯉ ꯖ ꯀꯔ ꯍꯣꯏ ꯍꯣꯏ ꯆꯥꯛꯀꯥꯔꯕꯣꯅ
ꯑꯥ
ꯆꯥꯛ ꯆꯥꯕꯥ
ꯄꯨꯡ ꯕꯥꯔꯣꯅꯦ ꯇꯥꯔꯦꯁꯤꯕꯦꯝꯃ
ꯀꯍꯦꯣꯏ ꯆ ꯆ ꯆꯥꯕꯗꯨꯗ ꯈꯔꯝꯕ ꯁꯤ ꯈꯔ ꯁꯤ ꯀꯩ ꯆꯠꯂꯨꯎꯗꯕꯅꯦꯕ ꯑꯇꯩꯗꯪ ꯆꯥꯕꯗꯦ
ꯑꯍ ꯂꯩꯗꯤ ꯑꯜ ꯂꯩꯔꯒꯗꯤ ꯌꯦꯡꯗꯧꯅꯤ ꯕꯣꯟꯗ
ꯌꯥꯔꯦ ꯅꯪ ꯀꯅ ꯆꯦꯣ ꯐ꯭ꯔꯥꯟꯁ ꯀ ꯀꯩꯣ
ꯑꯦ ꯐ꯭ꯔꯥꯟꯁꯀ ꯅꯣꯔꯋꯦꯒ ꯅꯠꯇꯦ ꯅꯣꯔꯋꯦꯗꯤ ꯍꯧꯖꯤꯛ ꯁꯥꯟꯅꯈ꯭ꯔꯦ
ꯇꯥꯏꯦ ꯇ
ꯍꯧꯖꯤꯛ ꯁꯥꯟꯅꯔꯤ ꯅꯣꯔꯋꯦꯒ ꯐ꯭ꯔꯥꯟꯁꯀ ꯁꯥꯟꯅꯈ꯭ꯔꯦꯗ ꯐ꯭ꯔꯥꯟꯁꯅ ꯉꯝꯈ꯭ꯔꯦꯗ ꯊꯥꯏꯅ ꯑꯌꯥꯝ ꯃꯃꯥꯡꯅꯦꯁꯇ ꯑ ꯍꯦꯇ꯭ꯔꯤꯛ ꯐꯪꯈ꯭ꯔꯥ ꯒꯣꯟ ꯑꯍꯨꯝ ꯆꯂꯉ ꯎꯒꯗꯗꯤ
ꯀꯩ ꯀꯜ ꯀꯩ ꯀꯦꯜ ꯂꯩꯒ
ꯃꯁꯤ ꯂꯩꯕꯅꯤ ꯀꯩꯅꯣꯗꯨꯒꯤ ꯍꯧꯖꯤꯛ ꯅꯣꯔꯋꯦ ꯁꯥꯟꯅꯍꯧꯕꯅꯦ ꯑꯗꯨꯒ ꯑꯍꯤꯡꯗꯅ ꯀꯩꯅꯣ ꯂꯩꯕꯅꯦ ꯐ꯭ꯔꯥꯟꯁꯀꯤ ꯂꯩꯕꯅꯦ ꯐ꯭ꯔꯥꯟꯁꯀꯛ
ꯃꯥꯌꯦ ꯑꯩꯈꯣꯏ ꯃꯌꯥꯝꯇꯅ ꯍꯟꯗꯧꯋꯤ ꯃꯌꯥꯝ ꯄꯤꯗꯧꯋꯦ ꯃꯥ ꯎꯝ ꯁꯨꯅꯥ ꯗꯣꯔꯣꯅꯥ
ꯄꯨꯅꯗꯅ
ꯇꯥꯖꯦ ꯑꯣꯏꯖꯤꯦꯁ ꯍꯦ ꯑꯙꯥ
ꯃꯤ ꯑꯩꯈꯣꯏꯒꯤ ꯄ꯭ꯔꯣꯇꯨꯀꯟꯒꯤ ꯄ꯭ꯔꯣꯇꯨꯀꯟꯒꯤ ꯃꯦꯁꯇ ꯄ꯭ꯔꯣꯖꯦꯛ ꯇꯧꯔ ꯇꯧꯔꯒ ꯀꯥꯞꯄꯦ ꯃꯦꯁꯤꯒꯤ ꯅꯨꯃꯤꯠꯇ ꯀꯥꯞ
ꯑ ꯆꯜ ꯍꯗ ꯍ
ꯐꯂꯑꯣ ꯐꯦꯂꯥꯎꯅꯤ ꯂꯥꯎꯅ
ꯊꯔꯝ ꯄꯥꯗꯥꯥꯔꯥ ꯑꯣꯏꯗꯣꯏꯅꯤ
ꯀꯔꯤ
ꯐꯩꯅꯜ ꯋꯥꯂꯤꯕꯕ ꯇꯄ ꯎꯗꯗꯥ ꯆꯪ
ꯁꯤꯛꯁꯇꯤꯟ ꯑꯃꯨ ꯁꯥꯟꯅꯔꯅꯤ ꯁꯤꯛꯁꯇꯤꯟ ꯍꯧꯖꯤꯛ ꯊꯥꯔꯇꯤ ꯇꯨ ꯁꯥꯟꯅꯩ ꯁꯤꯛꯁꯇꯤꯟ ꯆꯪꯉꯅꯤ ꯁꯤꯛꯁꯇꯤꯟꯗꯩ ꯀ꯭ꯋꯥꯇꯔꯛ ꯀꯧꯛꯑꯅꯤ ꯔꯝꯕ ꯊꯪ ꯂꯤꯗ ꯗꯦꯠ
ꯁꯥꯡꯨ ꯀꯣꯦꯥ ꯃꯅ ꯀ ꯍꯥ ꯑꯃ ꯍꯦ ꯁꯥꯟꯅꯩꯅꯦ ꯑꯗꯨꯗꯤ
ꯑꯦ ꯀꯩꯅꯣ ꯀꯟꯇ꯭ꯔꯤ ꯌꯥꯝꯃꯦ
ꯃꯥꯇꯗꯤ ꯌꯥ ꯉ ꯏꯃꯥꯅꯕꯤ ꯍꯥꯏ ꯌꯦ ꯃꯅꯦ ꯃ ꯆ ꯄ ꯦ ꯎ ꯑꯗꯨꯗꯤ ꯀꯗꯥꯏꯅꯦ ꯍꯥꯏꯒꯦ ꯀꯩꯁꯨ ꯑꯃꯠꯇ ꯌꯥꯎꯒꯦꯗꯤ ꯐꯔꯦ ꯃ ꯀꯝꯝꯕꯜ ꯍꯕꯃ ꯇꯤꯟ ꯃꯅꯒꯕ ꯊ ꯊ ꯦ ꯊꯥꯎ ꯊꯅꯗꯅ ꯐꯗꯥꯗꯨꯀꯣ ꯁꯂ ꯆꯥꯛ ꯂꯥꯝꯃꯛꯄꯣꯏꯅꯤ ꯀꯩꯅꯣ
ꯑ
ꯎꯝ ꯀꯅꯣꯁꯨꯣ ꯍꯤꯕ ꯇ ꯍꯥꯏꯕ ꯂꯩ ꯌꯥꯦ ꯄ ꯊ ꯍꯦ ꯇꯥꯏꯕ ꯁꯤꯗꯕ ꯁꯤꯗꯕꯦ ꯇꯥꯎꯀꯅꯤ ꯀ ꯊꯕꯣꯏ ꯆꯂ ꯎꯝ ꯑꯩꯈꯣꯏ ꯆꯥꯅꯤꯡꯉꯥꯏꯒꯤ ꯑꯗꯨꯝ ꯍꯧꯔꯦꯇꯥꯥꯔꯦ ꯏꯃꯥꯅꯒꯤꯅ
ꯀꯣꯏꯁ ꯃꯤ ꯑꯥꯗ ꯂꯩꯔꯛꯕꯨꯗꯤ ꯑꯩꯈꯣꯏ ꯇꯨꯝꯃꯤꯁꯦ ꯄꯨꯡ ꯑꯅꯤꯍꯨꯝꯂ ꯇꯨꯝꯃꯤꯗ ꯁꯤꯗꯗꯤ ꯃꯤ ꯂꯣꯏ ꯇꯨꯝꯅꯈ꯭ꯔꯦ
ꯑꯩꯁꯨꯗ ꯀꯨꯏꯔꯦꯠꯇꯗ
ꯏꯒ ꯇꯨꯝꯗ꯭ꯔꯕ
ꯍ ꯂꯁꯥ ꯇꯥ ꯀꯥꯟꯅ ꯈꯔꯦ
ꯑꯁ ꯑꯦꯛꯖꯥꯝ ꯃꯅꯨꯡ ꯑꯦꯛꯖꯥꯝ ꯃꯅꯨꯡ ꯋꯥꯈ꯭ꯔꯖꯠꯅꯤꯗ ꯑꯍꯤꯡ ꯊꯦꯡ ꯊꯦꯡ ꯇꯨꯝꯃꯒ ꯑꯌꯨꯛ ꯉꯟ ꯉꯟꯅ ꯍꯧꯒꯠꯂ ꯆꯠꯄꯒꯦ
ꯆꯗꯤ ꯆꯥꯗꯣꯏꯣ ꯆꯥꯁꯨ ꯂꯨꯄꯥ ꯆꯥꯗꯦ ꯀꯨꯏ ꯑꯩꯒ ꯃꯃꯥꯡꯗꯒꯤ ꯇꯨꯝꯃꯛꯇꯣꯏꯌꯦ ꯑꯩ ꯔ ꯑꯍꯤꯡ ꯇꯨꯝꯝꯕ ꯍꯩꯇ꯭ꯔꯦ ꯑꯌꯨꯛꯇ ꯑꯗꯨꯒ ꯅꯨꯡꯊꯤꯤꯟꯒ ꯇꯨꯝꯕ ꯑꯗꯨꯒ ꯅꯨꯃꯤꯗꯥꯡ ꯇꯨꯝꯗꯕ
ꯁꯣꯉꯥꯟꯅ ꯀꯩꯅꯣ ꯑꯩꯈꯣꯏꯅ ꯇꯨꯝꯗꯣꯏꯁꯤꯦ ꯄꯨꯡ ꯑꯍꯨꯝ ꯃꯈꯥꯏ ꯑ ꯑꯗꯨꯋꯥꯏꯗꯒꯤ ꯇꯨꯝꯈ꯭ꯔꯅꯤ ꯃꯤꯀꯞ ꯊꯣꯛꯂꯀꯥꯟ ꯄꯨꯡ ꯃꯥꯄꯜ ꯇꯔꯥꯗ
ꯑ ꯑꯗꯨꯗꯣ ꯀ꯭ꯂꯥꯁꯄ ꯍꯂꯅ